ꯍꯜꯂꯣ꯫
ꯍꯜꯂꯣ꯫
ꯑꯃꯨꯛ ꯍꯥꯏꯔꯣꯅꯦ ꯀꯔꯤ ꯋꯥꯔꯤ ꯁꯥꯟꯅꯈꯤꯕ ꯑꯩꯈꯣꯏꯁꯦ꯫
ꯀꯩ ꯁꯥꯟꯅꯩꯒꯦꯅ ꯃꯩꯒꯤꯔꯣ ꯏꯀꯥꯟꯗꯦꯃꯤꯌꯥ ꯄꯛꯏ ꯄꯛꯇꯦ ꯅꯨꯡꯉꯥꯏ ꯅꯨꯡꯉꯥꯏꯇꯦ ꯇꯧꯒꯦ ꯂꯣꯏꯁꯤꯟꯈ꯭ꯔꯦ ꯑꯗꯨꯗ ꯃꯩ ꯄꯠ ꯂꯥꯎꯅ ꯃꯨꯠꯈ꯭ꯔꯦ꯫
ꯑꯗꯒꯗꯤ
ꯗꯒꯤꯗꯤ ꯑꯗꯥꯒꯤꯏꯟꯇꯤꯀꯤ꯭ꯇꯤ ꯃꯩ ꯄꯥꯠꯂꯝ ꯃꯨꯠꯈ꯭ꯔꯦ ꯂꯣꯏꯔꯦ ꯍꯧꯖꯤꯛ ꯑꯃꯨꯛ ꯋꯥꯔꯤ ꯁꯥꯟꯅꯩꯁꯤ꯫
ꯑꯣ ꯅꯣꯏ ꯀꯦꯁꯦ ꯍꯧꯖꯤꯛꯐꯥꯎ ꯑꯗꯨꯝ ꯇꯨꯏꯁꯟ ꯇꯧꯋꯤꯔꫭ꯫
ꯎꯝ
ꯋꯥꯔꯃꯅꯤꯅꯦ ꯃꯥꯗ
ꯑꯥ
ꯑꯗꯨꯗꯤ ꯅꯣꯏ ꯆꯦꯅ ꯅꯪ ꯐꯨꯕꯤꯗ꯭ꯔꯣ
ꯐꯨꯕꯥ ꯌꯥꯎꯏ
ꯀꯌꯥꯝ ꯀꯟꯅ ꯐꯨꯕꯤꯔꯕ
ꯌꯥꯝ ꯀꯟ ꯐꯨꯕꯥ ꯅꯠꯇꯦꯗ
ꯑꯗꯨꯗꯤ ꯀꯃꯥꯏꯅ ꯐꯨꯕꯤꯕ
ꯀꯩꯅ ꯀꯥꯎ ꯀꯣ ꯇ
ꯑꯣ ꯏ ꯄꯤꯛ ꯄꯤꯛꯈꯩ ꯃꯥꯅ ꯑꯗꯨꯃꯥꯏꯅ ꯇꯧꯕꯤꯔꯤꯕ
ꯑ
ꯅꯪ ꯀꯝ ꯇꯧ ꯉꯝꯗ꯭ꯔꯣ ꯑꯩꯁꯦ
ꯇꯎꯋꯏ ꯈꯥꯝꯗꯣꯛꯄ ꯈꯣꯠꯇꯣꯛꯄ ꯇ ꯇ
ꯇꯥꯗꯦ ꯀꯩ ꯍꯥꯏꯏ ꯅꯣ
ꯈꯥꯝꯗꯣꯛꯄ ꯈꯣꯠꯇꯣꯛꯄꯗ ꯇꯧꯋꯤ ꯃꯥꯅꯒ ꯀꯥꯎꯔꯛꯄ ꯀꯥꯟꯗ ꯉꯥꯛꯊꯣꯛꯄ ꯈꯣꯠꯄ
ꯑꯦ ꯑꯗꯨ ꯈꯛꯇꯧꯕ ꯈꯥꯝꯗꯣꯛꯄ ꯈꯛ
ꯎꯝ
ꯀꯩꯅꯣ ꯍꯥꯏꯁꯤꯕꯣ ꯀꯩꯝꯇꯣꯡꯒ ꯆꯪꯉꯝꯗ꯭ꯔꯣ ꯇꯧ ꯏꯕ ꯏꯆꯦ ꯀꯥ ꯂꯥꯎ ꯊꯠꯇ꯭ꯔꯣ ꯅꯉꯅ
ꯇꯧꯗꯦꯗꯥ
ꯃꯍ ꯀꯔꯤ ꯅꯣꯅꯦ ꯍꯥꯏꯔꯤꯁꯤꯕ
ꯀꯥꯁꯨ ꯀꯥꯎꯖꯔꯁꯦ ꯅꯣꯡ ꯊꯝꯕ
ꯍꯥ
ꯀꯥꯎꯔꯁꯤ ꯀꯥꯎꯖꯔꯁꯦ ꯅꯣꯅ ꯊꯝꯃꯕ
ꯌꯥꯏ ꯌꯥꯏ ꯅꯪ ꯌꯥꯏ ꯅꯪ ꯅꯠꯇꯦ ꯑꯗꯨꯗꯤ ꯅꯨꯡꯉꯥꯏꯔꯦꯅꯦ ꯑꯗꯨꯗꯤ ꯑꯁ
ꯎ
ꯑꯗꯨꯗꯤ ꯅꯣꯏ ꯏꯆꯦꯅ ꯅꯪ ꯂꯨꯅ ꯇꯧꯕꯤꯕ꯭ꯔꯣ ꯀꯩꯅꯣ
ꯎ ꯈꯪꯗꯦ ꯇꯧꯔꯥ ꯇꯧꯗꯦꯔꯥ
ꯀꯔꯤꯅꯣꯅꯦ ꯑꯩꯁꯤꯕꯣ ꯑꯩ ꯑꯝꯇ ꯍꯥꯏꯗꯣꯛꯄ ꯇꯥꯔꯦꯗꯅ ꯑꯗꯨꯗꯤ
ꯎ
ꯅꯁꯅꯜ ꯑꯗꯨꯅ ꯇꯧꯕꯤꯗꯦ ꯍꯥꯏꯔꯛꯑꯦꯅ ꯍꯦꯛꯇ ꯍꯥꯏꯔꯅꯤ ꯑꯩꯗꯤ
ꯌꯥ ꯅ ꯌꯥꯔꯦꯁꯤ ꯀꯥꯏ ꯋꯥꯥꯛꯑꯖꯦ ꯕꯤꯔꯅ
ꯑꯗꯒꯤꯗꯤ ꯀꯔꯤꯕ ꯅꯪ ꯉꯁꯥꯏ ꯍꯥꯏꯕꯗꯣ ꯅꯣꯏ ꯆꯦꯁꯦ ꯃꯁꯛ ꯊꯤꯌꯦ ꯑꯅ
ꯑꯗꯨ ꯌꯥꯖꯔꯕꯅꯤ ꯑꯗꯨꯕꯨꯗꯤ
ꯑꯩꯅ ꯍꯥꯏꯗꯣꯛꯀꯅꯤ ꯑꯗꯨꯗꯤ ꯀꯔꯤꯔ ꯅꯪ ꯅꯄꯨꯟꯁꯤꯗ ꯅꯨꯄꯤꯒ ꯋꯥꯔꯤꯒ ꯁꯥꯟꯅꯖꯗ꯭ꯔꯤꯕꯣ ꯍꯥꯏꯁꯤꯕꯣ
ꯕꯤꯠ ꯌꯥꯎꯗꯦ
ꯂꯣꯏꯔꯦ ꯍꯦ ꯀꯔꯤꯅꯣꯅꯦ
ꯏꯀꯥꯏꯖꯩ ꯈꯨꯏ ꯃꯃꯥꯅ ꯌꯥꯗꯦ ꯇꯧꯋꯦ
ꯀꯩꯩꯅꯣ ꯍꯥꯏꯁꯤꯕꯣ ꯋꯥ
ꯃꯃꯥꯅ ꯌꯥ ꯇꯧꯋꯤꯕ ꯀꯔꯤꯅꯣꯅꯦ ꯍꯥꯏꯁꯤꯕꯣ ꯍꯜꯂꯣ
ꯍꯜꯂꯣ
ꯑꯣ ꯇꯥꯏ ꯇꯥꯏ ꯇꯥꯏ ꯑꯗꯨꯗꯤ ꯅꯪꯅ ꯍꯦꯟꯅ ꯋꯥ ꯉꯥꯡꯉꯨꯅꯦ
ꯎꯝ
ꯋꯥꯗꯣ ꯉꯥꯡꯉꯣꯅꯦ
ꯀꯩ ꯉꯥꯡꯗꯣꯏꯅꯣ
ꯑꯥ ꯀꯔꯤ ꯉꯥꯡꯁꯤꯒꯦ ꯍꯥꯏꯕꯗ ꯑꯃꯨꯛ
ꯍꯥꯥ ꯅꯣꯏ ꯆꯦꯒꯤ ꯅꯪ ꯁꯦꯕꯥꯒ ꯑꯝꯇ ꯇꯧꯕꯤ꯭ꯔꯣ
ꯎꯝ ꯇꯧꯋꯤ ꯃꯥꯏ ꯄꯥꯈꯣꯟ ꯀꯩꯀ
ꯀꯩꯀꯩ ꯄꯥꯈꯣꯟꯕꯨ ꯁꯤꯒꯦ ꯅꯣꯏ ꯅꯆꯦꯁꯦ
ꯑꯆꯥꯄꯣꯠ ꯂꯩꯔꯨꯆꯣ ꯑꯗꯨ ꯄꯨꯔꯛꯎ ꯑꯗ ꯄꯨꯔꯛ ꯎ ꯑꯗꯨ ꯇꯧꯔꯨꯂꯥꯎ
ꯇꯧꯗꯤ ꯇꯧꯔꯝꯒꯗꯕ ꯃꯤꯅꯤꯅꯦ ꯈꯪꯉꯤꯅꯦ ꯑꯩꯅ ꯑꯇꯩꯗꯤ ꯑꯇꯩꯗꯤ ꯑꯇꯩꯗꯤ ꯅꯣꯏ ꯅꯆꯦꯁꯦ ꯗꯤꯁꯀ꯭ꯔꯥꯏꯞ ꯇꯧꯔꯛꯑꯣ ꯑꯗꯨꯗꯤ
ꯍꯥ
ꯑꯩꯈꯣꯏ ꯆꯦ ꯁꯛꯊꯤ
ꯑꯥ
ꯈꯪꯗꯦ ꯑꯇꯩ
ꯑꯇꯩ ꯈꯪꯗꯦꯕꯨ ꯀꯩꯅꯣ
ꯀꯃꯥꯏ ꯍꯥꯏꯗꯣꯅꯣ ꯈꯪꯗ꯭ꯔꯤ ꯃꯥ ꯃꯁꯛ ꯌꯥꯝ ꯊꯤ ꯌꯥꯝꯅ ꯈꯪꯗꯦ
ꯀꯔꯤꯅꯣꯅꯦ ꯑꯗꯨꯗꯤ ꯅꯣꯏꯒꯤ ꯀꯣꯂꯦꯖꯁꯦ ꯀꯔꯝ ꯀꯥꯟꯗꯩꯀꯥ ꯀꯧꯔꯛꯀꯗꯣꯏꯅꯅꯦ ꯍꯥꯏꯗꯤ ꯍꯧꯖꯤꯛꯄꯨꯗꯤ ꯊꯥꯖꯤꯟꯕꯩ ꯃꯇꯝ ꯍꯧꯅꯔꯦꯅ
ꯎꯝ ꯈꯪꯗꯦ ꯑꯗꯨ ꯑꯣꯏꯔꯗꯤ
ꯑ ꯑꯁ ꯈꯔꯗꯤ ꯑꯗꯨꯝ ꯀꯨꯏꯅ ꯉꯥꯏꯅꯕꯅꯤꯅꯦ
ꯎꯝ ꯌꯥꯝ ꯀꯨꯏꯗꯧ ꯃꯥꯜꯂꯤ
ꯌꯥꯝ ꯀꯨꯏꯕꯅꯤ ꯍꯦ ꯊꯥ ꯑꯃꯅꯤ
ꯎꯝ ꯀꯩꯗꯧꯗꯣꯏꯅꯣ ꯀꯥꯔꯒ
ꯏꯁ ꯅꯨꯡꯉꯥꯏꯕꯅꯤ ꯅꯨꯡꯉꯥꯏꯕꯅꯤ
ꯕꯤꯠ ꯌꯥꯎꯗꯧ ꯃꯥꯟ
ꯅꯪ ꯌꯨꯝꯗ ꯑꯗꯨꯝ ꯆꯥꯔ ꯊꯛꯑ ꯂꯩꯒꯦ ꯍꯥꯏꯔꯕ ꯅꯪꯅ ꯍꯥꯏꯁꯦ
ꯑꯗꯨ ꯅꯉꯥꯏꯗꯣ ꯆꯥꯅꯤ ꯇꯨꯝꯃꯅꯤ ꯆꯥꯅꯤ ꯇꯨꯝꯃꯅꯤ ꯁꯦꯕꯥꯒ ꯇꯧꯕꯤꯔꯛꯑꯅꯤ ꯃꯣꯏꯅꯤ
ꯋꯥ
ꯀꯔꯤꯅ ꯌꯥꯔꯣꯏ ꯌꯥꯔꯣꯏ ꯃꯗꯨ ꯌꯥꯔꯣꯏ
ꯅꯨꯡꯉꯥꯏꯗꯧꯁꯤ ꯇꯨꯝꯃ ꯆꯥꯔꯥ ꯇꯨꯝꯃ ꯆꯥꯔꯥ
ꯍꯣꯏ ꯑꯗꯨꯕꯨꯗꯤ ꯑꯩꯁꯨ ꯑꯩꯁꯨ ꯑꯩꯅ ꯌꯥꯅꯤꯡꯉꯦ ꯅꯪ ꯍꯥꯏꯗꯣ ꯇꯨꯝꯕ ꯆꯥꯕꯗ ꯅꯨꯡꯉꯥꯏꯇ꯭ꯔꯗꯤ ꯀꯔꯤ ꯅꯨꯡꯉꯥꯏꯅꯤ ꯑꯗꯨꯗꯤ ꯍꯧꯖꯤꯛꯁꯤ ꯀꯔꯤ ꯀꯔꯤ ꯀꯔꯤ ꯀꯔꯤ ꯑꯦꯛꯖꯥꯝ ꯂꯣꯏꯒꯤꯕꯗꯒꯤ ꯀꯃꯥꯏ ꯀꯃꯥꯏꯅ ꯀꯃꯥꯏꯅ ꯇꯧꯔ ꯃꯇꯝ ꯂꯦꯟꯒꯦ
ꯑꯦꯛꯖꯥꯝ ꯂꯣꯢꯒꯤꯕꯗꯒꯤ ꯑꯥ ꯁꯤꯅꯦꯃꯥ ꯈꯔ ꯌꯦꯡꯉꯦ ꯒꯦꯝ ꯁꯥꯟꯅꯔꯦ ꯁꯤꯅꯦꯃꯥ ꯌꯦꯡꯉꯤ ꯒꯦꯝ ꯁꯥꯟꯅꯔꯦ ꯂꯣꯏꯔꯦ
ꯒꯦꯝ ꯁꯥ ꯀꯩ ꯒꯦꯝꯅꯣ ꯁꯥꯟꯅꯔꯤꯁꯤ
ꯑ ꯕꯤ ꯖꯤ ꯑꯦꯝ ꯑꯥꯏ
ꯀꯔꯤ
ꯕꯤ ꯖꯤ ꯑꯦꯝ ꯑꯥꯏ ꯄꯞꯖꯤꯅ ꯇꯧ ꯂꯩꯔꯦ
ꯃꯣꯕꯥꯏꯜ ꯂꯤꯖꯦꯟ ꯒꯥꯏ ꯂꯩꯕꯗꯨꯗꯤ
ꯑꯗ ꯑꯗꯨꯗꯤ ꯀꯥꯔꯇꯨꯟꯒꯤ ꯒꯦꯝꯅꯤ
ꯀꯥꯔꯇꯨꯟ ꯒꯦꯝꯅꯦ
ꯎꯝ
ꯑ ꯑꯗꯨꯗꯤ ꯅꯪꯁꯦ ꯀꯔꯤ ꯅꯣꯏ ꯆꯦꯒ ꯃꯁꯛ ꯃꯥꯟꯅꯩꯅꯦꯀꯣ
ꯃꯥꯅꯩꯌꯦꯗꯤ ꯍꯥꯏ ꯑꯩꯅꯗꯤ ꯐꯖ ꯍꯦꯟꯕꯅꯤ
ꯏꯁ
ꯑꯝꯇ ꯍꯥꯏꯕꯤꯈꯤꯒꯦ ꯅꯣꯏ ꯅꯆꯦ ꯁꯤꯜꯂꯦꯟ ꯗꯨꯗ
ꯎꯝ
ꯑꯩꯅ ꯍꯥꯏꯗꯣꯛꯀꯅꯤ ꯍꯥꯏ ꯇꯣꯛꯀꯅꯤ
ꯃꯤ ꯃꯤ ꯃꯌꯥꯝ ꯇꯧꯏꯖꯦ ꯅꯕꯥꯅꯤ ꯅꯁꯛ ꯁꯛ ꯃꯥꯟꯅꯩꯅꯦꯅ ꯍꯥꯏꯗꯔ꯭ ꯐꯖꯕꯗꯤ ꯑꯩꯅ ꯍꯦꯜꯂꯤꯁꯤꯗꯤ ꯈꯪꯗꯦ
ꯑꯩꯅ ꯌꯥꯏ ꯃ ꯑꯗꯨ ꯌꯥꯏ ꯑꯩꯅ ꯍꯥꯏꯗꯣꯛ ꯀꯅꯤ ꯑꯩꯅ ꯍꯣꯔꯦꯟ ꯍꯥꯏꯗꯣꯛꯀꯅꯤꯑꯕ ꯑꯗꯨꯗꯤ ꯍꯥꯏꯔꯣꯅꯦ ꯍꯥꯏꯔꯣꯅꯦ ꯑꯇꯩꯗꯤ
ꯀꯩ ꯏꯇꯦꯗ
ꯑꯝꯇꯥꯐꯧ ꯆꯣꯛꯗ꯭ꯔꯤꯕꯣ
ꯑꯃꯨꯨꯔꯛꯇꯤ ꯆꯣꯡꯉꯦ ꯅꯍꯥꯟ ꯑꯃꯨꯛ ꯑꯩꯈꯣꯏ ꯆꯦꯒ ꯍꯩꯇꯦ ꯑꯗꯨꯁꯨ ꯆꯨꯝꯐꯝ ꯈꯪꯗꯦ
ꯀꯋꯥꯏ ꯆꯣꯡꯉꯤꯅꯣ
ꯀꯩꯁꯥꯝꯊꯣꯡꯗ
ꯀꯩꯁꯥꯝꯄꯥꯠ ꯑꯃ ꯅꯍꯥꯟꯃꯨꯛ ꯇꯧꯕꯗꯨꯔꯣ
ꯎꯝ ꯎꯝ
ꯇꯔꯦꯠ ꯂꯩꯕꯗꯣ
ꯎꯝ
ꯑꯗꯨ ꯅꯨꯃꯤꯠꯇꯣ ꯑꯩꯈꯣꯏꯁꯨ ꯑꯗꯨ ꯑꯩꯈꯣꯏꯁꯨ ꯆꯣꯡꯉꯤꯅꯦ ꯅꯣꯏ ꯎꯍꯧꯗꯕꯩ ꯋꯥꯗꯅꯦ
ꯎꯝ ꯑꯩ ꯌꯥꯝ ꯅꯨꯡꯉꯥꯏꯇꯦ ꯌꯥꯝ ꯃꯐꯝꯗꯨ ꯌꯥꯝ ꯀꯨꯡꯖꯟꯅꯔꯒ
ꯑꯩꯈꯣꯏꯒꯤꯗꯤ ꯃꯤ ꯍꯥꯏꯗꯤ ꯑꯩꯈꯣꯏ ꯊꯦꯡꯅꯔꯝꯃꯗꯤ ꯏꯁꯇꯤꯗꯦꯟꯗꯨꯁꯨ ꯅꯨꯡꯉꯥꯏꯔꯝꯃꯗꯕꯅꯤ ꯍꯥꯏꯕ ꯃꯥꯗꯣ ꯑꯩꯈꯣꯏ ꯊꯦꯡꯅꯍꯧꯗꯕꯅ ꯍꯥꯏꯕ
ꯁꯩꯔꯤ
ꯀꯔꯤ
ꯇꯣꯡꯅꯤꯡꯕ ꯈꯪꯗꯦ ꯈꯣꯠꯇꯦ ꯃꯤ ꯌꯥꯝ ꯆꯤꯜꯂꯦ ꯄꯨꯛꯅꯤꯡꯅꯤꯁꯟꯅꯩꯌꯦ
ꯑꯩꯈꯣꯏ ꯑꯩꯈꯣꯏꯁꯨ ꯆꯤꯟꯕꯨꯗꯤ ꯆꯤꯜꯂꯦꯕ ꯑꯗꯨꯏꯁꯨ ꯑꯗꯨꯝ ꯄꯨꯂꯞ ꯄꯨꯟꯈꯤꯕꯒꯤ ꯑꯃ ꯅꯨꯡꯉꯥꯏꯕ ꯍꯥꯏꯕ ꯑꯃ ꯂꯩꯕꯅꯤꯅꯦ ꯑꯗꯨ ꯈꯪꯍꯧꯗ꯭ꯔꯦ ꯍꯥꯏꯕ ꯃꯥꯗꯣ ꯊꯦꯡꯅꯍꯧꯗꯕꯗꯒꯤ ꯏ
ꯑꯗꯨꯨꯅꯤꯅꯦ
ꯗꯗꯤ
ꯀꯔꯤꯅꯣ ꯍꯥꯏꯁꯤꯕꯣ ꯅꯪꯒꯤ ꯄꯨꯟꯁꯤꯒꯤ ꯑꯍꯥꯟꯕ ꯊꯥꯕꯜꯂꯣ ꯑꯗꯨ ꯆꯣꯡꯉꯤꯗꯣ ꯃꯥꯅꯦ
ꯎꯝ
ꯋꯥ ꯀꯔꯤꯅꯣꯅꯦ
ꯀ꯭ꯂꯥꯁ ꯀꯌꯥꯅꯣ ꯐꯥꯏꯚ ꯁꯤꯛꯁ ꯑꯗꯥꯏ ꯀꯥꯏꯔꯀꯥꯟꯗ ꯑꯩꯈꯣꯏ ꯏꯄꯥꯅ ꯆꯣꯡꯉ ꯆꯣꯡꯉꯒ ꯑꯃꯨꯛꯇꯪꯗꯤ ꯄꯨꯊꯣꯛꯄꯤ ꯑꯗꯨ ꯆꯣꯡꯗꯤ ꯀꯟꯗꯦ ꯀꯥꯏꯖꯩ
ꯏꯁ ꯑ ꯅꯪ ꯑꯗꯨ ꯐꯥꯏꯚ ꯁꯤꯛꯁꯇ ꯏꯀꯥꯏꯕꯒ ꯍꯧꯔꯕ ꯍꯥꯏꯁꯤꯕ
ꯊꯥꯏꯅꯋꯥꯏꯗꯩ ꯅꯪ ꯑꯗꯨꯗꯤ ꯀ꯭ꯂꯥꯁ ꯇꯦꯟꯗꯁꯨ ꯑꯗꯨꯝ ꯇꯨꯃꯤꯟꯅ ꯇꯨꯃꯤꯟꯅ ꯂꯩꯔꯛꯄ ꯑꯉꯥꯡ
ꯇꯦꯟꯗꯗꯤ ꯂꯩꯇꯦꯗ ꯅꯨꯄꯥ ꯃꯌꯥꯝ ꯇꯝꯃꯤꯟꯅꯔꯛꯄꯅꯤꯅ
ꯅꯪ ꯖꯣꯁꯦꯄꯇ ꯇꯝꯃꯛꯄ꯭ꯔꯣ ꯑꯣ ꯅꯣꯏ ꯖꯣꯁꯦꯞꯀꯤ ꯄꯥꯎ ꯌꯥꯝ ꯇꯥꯏꯅꯦ ꯑꯁ
ꯍꯥꯏꯩꯅ ꯏ ꯀꯔꯤ ꯍꯧꯖꯤꯛꯀꯥꯟꯗꯤ ꯖꯣꯁꯦꯞ ꯌꯥꯗ꯭ꯔꯦ ꯂꯥꯏ ꯐꯖꯅꯁꯨ ꯇꯥꯛꯇꯦ ꯑꯣꯖꯥꯈꯩꯁꯨ ꯂꯣꯏꯅ ꯆꯠꯈ꯭ꯔꯦ
ꯅꯠꯇꯦ ꯅꯠꯇꯦ ꯅꯠꯇꯦ ꯑꯩꯅ ꯍꯥꯏꯁꯤꯅ ꯗꯣꯕꯤ ꯇꯧꯕ ꯈꯣꯠꯄꯒꯤ ꯄꯥꯎꯁꯦ ꯌꯥꯝ ꯇꯥꯏꯅꯦ
ꯈꯪꯗꯦꯗ ꯑꯗꯨꯒꯗꯤ ꯌꯥꯎꯖꯗꯦꯕ ꯑꯩꯈꯣꯏ
ꯑꯣ ꯑꯣ
ꯀꯔꯤꯅꯣꯅꯦ ꯍꯥꯏ ꯁꯤꯕꯣ ꯑꯗꯨꯗꯤ ꯖꯣꯁꯦꯞꯇ ꯀꯃꯥꯏ ꯀꯃꯥꯏꯅ ꯇꯧꯔꯛꯄ ꯍꯥꯏꯔꯛꯑꯣꯅꯦ
ꯖꯣꯁꯦꯞꯇ ꯈꯪꯗꯦ ꯑꯗꯨꯝ
ꯑꯩ ꯀꯩ ꯑꯣꯏꯗꯅꯥ ꯖꯣꯁꯦꯞꯇ ꯑꯗꯨꯝ ꯅꯨꯄꯥꯒꯤ ꯈꯡꯗꯦ
ꯍꯥ
ꯍꯥꯂꯣ ꯍꯂꯣ ꯉꯥꯡꯉꯣ ꯉꯥꯉꯣ
ꯎꯝ ꯑꯗꯨꯝ ꯈꯟꯗꯦ ꯀꯥ ꯅꯨꯄꯥ ꯃꯌꯥꯝ ꯑꯗꯨꯝ ꯇꯧꯗꯅ ꯈꯣꯠꯇꯅ ꯈꯠꯅꯗꯅ ꯈꯣꯠꯅꯗꯅ ꯇꯧꯔꯥ ꯂꯣꯏꯁꯟꯈ꯭ꯔꯦ
ꯂꯣꯏꯁꯤꯟꯈ꯭ꯔꯦ ꯀꯞꯄ꯭ꯔꯣ ꯂꯣꯏꯈꯤꯕꯗ ꯀꯄ꯭ꯔꯣ
ꯀꯞꯇꯦꯗꯥ
ꯀꯃꯥꯏꯅ ꯂꯣꯏꯈꯤꯒꯦ ꯑꯗꯨꯗꯤ ꯍꯔꯥꯎ ꯍꯔ ꯂꯣꯏꯈꯤꯕꯔꯥꯅꯦ
ꯀꯔꯤ ꯅꯣꯅꯦ ꯍꯥꯏꯁꯤꯕꯣ ꯑꯣꯖꯥꯅꯒ ꯐꯨꯔꯛꯇ꯭ꯔꯣ ꯆꯩꯔꯛꯇ꯭ꯔꯣ
ꯌꯥꯝ ꯌꯥꯏꯗ
ꯍꯥ
ꯌꯥꯝ ꯌꯥꯎꯌꯦ ꯑꯃꯨꯛ ꯑꯅꯤꯔꯛꯇꯪ
ꯑꯗꯨꯅꯦꯕ ꯖꯣꯁꯞ ꯁꯥꯇ꯭ꯔꯈꯩꯗꯤ ꯀꯃꯥꯏꯅ ꯇꯧꯒꯦ ꯅꯣꯏ ꯑꯇꯩ ꯀꯩꯀꯩ
ꯑꯗꯨꯝ ꯁꯥꯥꯊꯤꯕ ꯈꯣꯠꯄ ꯂꯥꯏꯔꯤꯛ ꯍꯩꯕ ꯐꯨꯅꯕꯥ ꯈꯣꯠꯅꯕ ꯉꯥꯎꯁꯤꯟꯅꯕ ꯑꯗꯨ
ꯐꯨꯟꯅꯕꯖꯨ ꯌꯥꯎꯕꯣꯏꯔꯦ ꯍꯥꯥ
ꯑꯥꯎ ꯑꯗꯨꯝ ꯌꯥꯎꯋꯦ
ꯅꯪ ꯎꯕ꯭ꯔꯥꯕ ꯐꯨꯅꯥꯕꯗꯣ ꯃꯣꯏꯅ
ꯎꯏꯌꯦ ꯀꯃꯥꯏ ꯀꯃꯥꯏ ꯐꯨꯅꯒꯦ ꯍꯥꯏꯔꯛꯑꯣꯅꯦ
ꯍꯦꯛꯠꯇ ꯆꯣꯡꯁꯤꯟꯅꯗꯅ ꯀꯥꯎꯁꯤꯟꯅꯗꯅ ꯇꯧꯏ
ꯅꯠꯇꯦꯅꯦ ꯍꯦꯛꯇ ꯁꯥꯡꯇꯇꯔꯣꯛ ꯁꯥꯡꯅ ꯍꯦꯛꯇ ꯂꯤꯔꯣꯝꯃꯤ ꯐꯨꯅꯕꯒꯤ ꯁꯤꯟ ꯃꯌꯥꯝꯗꯣ ꯅꯪꯅ ꯎꯔꯛ
ꯐꯔ꯭ꯨꯠ ꯆꯪꯗꯦꯗ ꯑꯩꯈꯣꯏ ꯌꯥꯎꯖꯗꯦ ꯑꯩꯈꯣꯏ ꯂꯥꯏꯔꯤꯛ ꯍꯩꯖꯕ ꯑꯉꯥꯡ ꯅꯠ